ꯍꯜꯂꯣ
ꯇꯥꯕ꯭ꯔꯣ
ꯎꯝ ꯇꯥꯖꯔꯦ
ꯀꯩꯗꯧꯔꯝꯃꯤꯅꯣ
ꯑꯗꯨꯝ ꯍꯤꯞꯂꯒ ꯚꯤꯗꯤꯑꯣ ꯌꯦꯡꯔ ꯂꯩꯕꯅꯦ
ꯅꯪ ꯃꯉꯥꯏꯔꯦꯍꯦ ꯅꯨꯡꯉꯥꯏꯕ
ꯅꯪꯁꯨ ꯑꯗꯨꯃꯥꯏꯅ ꯇꯧꯋꯦ ꯑꯗꯨꯗꯤ ꯅꯍꯥꯟ ꯑꯩꯅ ꯀ꯭ꯂꯥꯁ ꯆꯠ ꯑꯗꯣ ꯅꯪꯅꯦ ꯇꯨꯝꯃꯒ ꯐꯣꯟ ꯌꯦꯡꯉꯒ ꯅꯨꯡꯉꯥꯏꯅ ꯇꯨꯝꯈꯤꯗꯅ
ꯅꯪꯁꯨ ꯁꯨꯃꯥꯏꯅ ꯍꯥꯏꯕꯗꯨꯗ ꯍꯥꯏꯕꯅꯤꯗ ꯑꯥ
ꯏꯆꯦ ꯂꯤꯡꯅꯤꯡ ꯃꯃꯥꯗꯣ ꯐꯣꯟ ꯇꯧꯔꯛꯑꯦ ꯑꯗꯨꯒ ꯎꯝ ꯔꯨꯕꯤꯅꯥꯒꯤ ꯑꯦꯗꯃꯤꯠ ꯀꯥꯔꯠ ꯃꯐꯝ ꯈꯪꯗꯦꯅ ꯉꯁꯤꯗꯣ ꯑꯦꯠꯃꯤꯁꯟ ꯇꯧꯕ ꯆꯠꯀꯦꯅ ꯐꯣꯔꯝ ꯐꯤꯜꯂꯞꯀꯤ
ꯃꯥꯅꯗꯤ ꯍꯥꯏꯗ꯭ꯔꯣ ꯅꯪꯁꯨ ꯀꯨꯏꯒꯗꯧ ꯃꯥꯟꯗ꯭ꯔꯦ ꯐꯣꯔꯝ ꯐꯤꯜꯔꯄꯀꯤ ꯃꯇꯥꯡ ꯑꯃꯨꯛ ꯂꯥꯛꯀꯗꯧ ꯃꯥ
ꯑꯁ ꯄꯩꯁꯥ ꯂꯩꯇ꯭ꯔꯤꯀꯣ ꯑꯩ
ꯑꯗꯨꯅꯅꯦ ꯄꯩꯁꯥ ꯃꯥꯡꯍꯟꯒꯅꯨ ꯍꯥꯏꯕꯗꯣ
ꯎꯝ ꯄꯩꯁꯥ ꯂꯩꯇꯦ ꯄꯩꯁꯥ ꯂꯩꯇꯦ
ꯏꯁ ꯌꯨꯝ ꯄꯥꯜꯂꯒ ꯁꯨꯃꯥꯏꯟ ꯇꯧꯔꯗꯤ ꯁꯤꯒꯅꯤ
ꯀꯩꯅꯣ
ꯁꯤꯒꯅꯤꯍꯦ ꯅꯪ
ꯑꯩ ꯀꯔꯤ ꯇꯧꯔꯕ꯭ꯔꯥ
ꯂꯥꯏꯌꯦꯡꯅꯕ ꯑꯦꯗꯃꯤꯁꯟ ꯇꯧꯅꯕ ꯀꯔꯤ ꯀꯔ ꯇꯧꯔꯗꯤ ꯑꯦꯁ
ꯑꯩꯗꯤ ꯑꯩꯗꯤ ꯌꯨꯝ ꯄꯥꯜꯂꯁꯨ ꯀꯣꯂꯦꯖ ꯑꯗꯨꯝ ꯆꯠꯀꯤꯅꯤꯅ
ꯑꯗꯨ ꯅꯪ ꯑꯦꯗꯃꯤꯁꯟꯒꯤ ꯃꯩ ꯂꯥꯛꯄ꯭ꯔꯣ
ꯑꯥ ꯂꯥꯛꯔꯝꯅꯤ ꯈꯪꯗꯦ
ꯃꯩ ꯂꯛꯔꯁꯨ ꯀꯅꯥꯗꯦꯅꯦ ꯐꯦꯟ ꯂꯩ ꯇꯝꯅꯤꯅ
ꯎꯝ ꯁꯥꯃꯟ ꯁꯥꯃꯟꯕꯒꯤꯀꯣ
ꯅꯣꯏ ꯅꯅꯥꯎꯅꯨꯄꯤꯖꯨ ꯐꯦꯟ ꯂꯧꯅꯕ ꯇꯧꯒꯗꯕꯅꯤꯅꯦ ꯃꯆꯥꯗꯣ
ꯑꯗꯨꯒꯤ ꯋꯥꯔꯤꯗꯨꯗꯤ ꯑꯥꯗ
ꯃꯥ ꯁꯥꯕ ꯍꯧꯗ꯭ꯔꯤꯕꯅꯤꯅ ꯑꯥꯗꯗꯤ ꯑꯒꯁ ꯁꯦꯞꯇꯦꯝꯕꯔ ꯑꯣꯛꯇꯣꯕꯔ ꯊꯥ ꯑꯅꯤ ꯑꯍꯨꯝ ꯁꯨꯃꯥꯏꯅ ꯈꯥꯡꯒꯗꯕꯅꯦ ꯈ꯭ꯋꯥꯏꯗꯒꯤ ꯁꯥꯒꯗꯕꯁꯦ ꯁꯦꯞꯇꯦꯝꯕꯔ ꯑꯣꯛꯇꯣꯕꯔ
ꯇꯖꯥꯏ ꯁ꯭ꯀꯨꯜꯗꯁꯨꯀꯣ ꯎꯝ ꯅꯨꯡꯊꯤꯟ ꯑꯥ ꯃꯣꯔꯅꯤꯡ ꯆꯥꯛ ꯆꯥꯗꯕꯤꯗ ꯁ꯭ꯀꯨꯜ ꯀꯥꯏꯅ ꯅꯨꯡꯁꯥ ꯁꯥꯃꯟꯕꯒꯤ
ꯎꯝ
ꯑꯗꯨ ꯇꯥꯏꯃꯤꯡꯗꯣ ꯑꯃꯨꯛ ꯍꯧꯔꯛꯀꯅꯤ ꯍꯥꯏ
ꯃꯣꯏꯒꯤꯗꯤ
ꯈꯪꯗꯦ ꯑꯈꯣꯏꯒꯤꯗꯤ ꯎꯗꯦ ꯏꯆꯦꯗꯣ ꯉꯁꯤꯗꯤ ꯀꯨꯔꯇꯥ ꯁꯦꯠꯔ ꯆꯠꯂꯝꯃꯤꯅꯤ
ꯅꯣꯏꯗꯤ ꯁꯦꯟ ꯊꯝꯗ꯭ꯔꯣ
ꯊꯝꯗꯦ
ꯀ꯭ꯂꯥꯁꯔꯨꯝꯗ ꯐꯦꯟ ꯊꯝꯗꯧꯅꯤꯅ
ꯏꯟꯊꯝꯗꯤꯌꯦ ꯕꯤꯜꯗꯤꯡꯗꯨ ꯂꯣꯏꯔꯗꯤ ꯈꯔ ꯅꯨꯡꯉꯥꯏꯗꯧꯅꯤ
ꯁ꯭ꯀꯨꯜꯗꯤ ꯍꯧꯔꯕꯣ
ꯕꯤꯂꯦ
ꯎꯝ
ꯄꯤꯂꯔꯒꯨꯝꯕꯗꯤ ꯂꯣꯏꯈ꯭ꯔꯦ ꯑꯗꯨꯕꯨ ꯄꯩꯁꯥꯁꯤ ꯄꯩꯁꯥ ꯃꯇꯥꯡꯗꯨꯒ ꯑꯗꯨꯒ ꯅꯣꯡꯁꯨ ꯆꯨꯕ ꯃꯇꯝꯅꯤꯅ ꯑꯗꯨꯒꯤ ꯑꯃꯨꯛ ꯇꯣꯛꯈꯤꯕꯅꯤ
ꯁꯤꯖꯤꯟꯅꯗꯕꯗꯨ ꯁꯨꯔꯁꯨ ꯌꯥꯕꯗꯨꯕꯨ
ꯄꯩꯁꯥ ꯂꯩꯇꯕꯤ ꯑꯣꯏꯔꯝꯅꯤ ꯑꯩꯈꯣꯏꯒꯤ ꯁꯦꯂꯔꯤꯁꯨ ꯄꯤꯗꯦꯅ
ꯏꯅꯥꯛ ꯈꯨꯜꯂꯦ ꯍꯥꯏꯕ ꯅꯠꯇ꯭ꯔꯣ
ꯀꯅꯥ
ꯅꯣꯏꯒꯤ ꯃꯦꯗꯥꯝꯗꯅ ꯃꯤꯒꯤ ꯅꯨꯄꯥꯅ ꯈ꯭ꯋꯥꯏꯗꯒꯤ ꯀꯥꯏ ꯀꯥꯏꯗ ꯄꯩꯁꯥ ꯑꯁꯤꯖꯤꯅꯔꯤꯅꯣ ꯈꯪꯗꯦꯅꯤ ꯑꯩꯅ ꯍꯥꯏꯗ꯭ꯔꯣ
ꯀꯔꯤꯅꯣ
ꯇꯣꯂꯣꯞ ꯆꯥꯔꯁꯨ ꯀꯔꯞꯁꯟ ꯇꯧꯗ꯭ꯔꯗꯤ ꯏꯅꯥꯛ ꯈꯨꯟꯕ ꯉꯝꯗꯦ ꯍꯥꯏꯕꯅꯤꯅꯦ ꯃꯥꯗꯤ ꯃꯥ ꯁ꯭ꯀꯨꯜꯒꯤ ꯇꯣꯉꯥꯟ ꯃꯥꯒꯤ ꯁꯦꯂꯔꯤꯗꯨ ꯇꯣꯉꯥꯟꯅ ꯁꯤꯖꯤꯟꯅꯩ ꯍꯥꯏ ꯅꯠꯇ꯭ꯔꯥ
ꯎꯝ
ꯑꯗꯨ ꯑꯣꯏꯔꯒ ꯌꯨꯝ ꯐꯥꯎ ꯁꯥꯕ ꯉꯝꯗ꯭ꯔꯗꯤ ꯑꯩꯅ ꯍꯥꯏꯕꯗꯣ ꯆꯞ ꯆꯥꯗ꯭ꯔꯣ
ꯄꯩꯁꯥꯗꯣ ꯄꯩꯁꯥ ꯀꯃꯥꯏꯅ ꯊꯝꯂꯤꯕ ꯖꯥꯠꯅꯣ ꯈꯪꯗꯦ ꯃꯣꯏꯗꯤ ꯀꯣꯛꯇꯣ ꯍꯥꯏꯠꯇ ꯂꯩꯕꯅꯤꯅꯀꯣ ꯑꯃꯔꯣꯝꯗ ꯑꯃꯨꯛ ꯁꯤꯖꯤꯟꯅꯕ ꯑꯣꯏꯔꯝꯃꯤ
ꯁꯤꯔꯗꯕꯗꯨꯕꯨ ꯍꯅꯨꯊꯪꯗ
ꯍꯅꯨꯔꯁꯨ ꯃꯆꯥ ꯂꯩꯗꯨꯗꯤ
ꯃꯆꯥꯁꯤꯡꯗꯣ ꯄꯪꯉꯗꯤ ꯅꯨꯡꯉꯥꯏꯔꯅꯤ ꯑꯆꯦ ꯅꯆꯦꯗꯣ ꯑ ꯀꯩꯅꯣꯗ ꯀꯧꯔꯛꯇꯦ ꯍꯥꯏꯔꯣ
ꯀꯧꯔ ꯇꯝ ꯃꯥꯂꯦ
ꯇꯧꯔꯛ ꯀꯗꯕ ꯃꯥꯂꯤꯗꯤ ꯌꯥ
ꯑꯦ ꯑꯩꯒꯤꯕꯨ ꯊꯕꯛ ꯑꯃ ꯑꯐꯕ ꯂꯩꯔꯗꯤ ꯃꯥꯕꯨ ꯑꯃꯨꯛ ꯂꯩꯍꯟꯕ ꯌꯥꯕꯅꯤꯀꯣ
ꯃꯅꯥꯎꯅꯨꯄꯤꯗ ꯃꯅꯥꯎꯅꯨꯄꯤꯒꯤ ꯊꯕꯛꯇꯣ ꯁꯨꯑꯣ
ꯈꯜꯂꯨꯔꯒꯗꯤ ꯑꯩꯒꯤ ꯁꯦꯂꯔꯤꯗꯒꯤꯗꯤ ꯎꯝ ꯃꯣꯏꯅ ꯍꯦꯜꯂꯦ ꯑꯗꯨꯕꯨꯀꯣ ꯇꯨꯏꯁꯟꯒꯨꯝꯕ ꯑꯗꯨ ꯂꯧꯔꯗꯤ ꯁꯤꯗꯅ ꯁꯤꯗ ꯂꯩꯕ ꯑꯃꯨꯛ ꯃꯥꯡꯉꯦ
ꯊꯕꯥꯛꯇꯨꯁꯨ ꯈꯜꯂꯨꯅꯦ
ꯇꯜꯂꯤꯗ
ꯃꯤꯒꯤ ꯃꯈꯥ ꯍꯥꯏꯔꯁꯨ ꯑꯥ ꯌꯥꯎꯋꯤꯕ ꯃꯣꯏꯗꯤ ꯅꯣꯡꯃꯗ ꯄꯦꯇꯦꯜꯁꯨ ꯂꯩꯇꯕ ꯋꯥꯀꯤꯡ ꯑꯋꯥꯔꯁꯇꯣ ꯌꯦꯡ
ꯏꯆꯦ ꯏꯖꯥꯎꯗ ꯊꯥ ꯑꯃ ꯐꯥꯗꯣꯏꯅꯤꯀꯣ
ꯐꯥꯗꯔꯦ ꯐꯥꯗꯔꯦ
ꯐꯥꯗꯧꯔꯤꯁꯤꯗꯤ
ꯇꯪꯈꯥꯏ ꯁꯨꯔꯦ
ꯑꯁ ꯑꯩꯗꯣ ꯑꯩ ꯇꯨꯏꯁꯟ ꯏꯁꯇꯨꯗꯦꯟꯁꯤꯡꯕꯨ ꯑ ꯇꯨꯏꯁꯟ ꯑꯇꯣꯞꯄꯗ ꯂꯧꯍꯟꯂꯁꯨ
ꯍꯥꯐ ꯃꯟꯒꯤ ꯑꯣꯏꯅ ꯃꯤꯉꯣꯟꯗ ꯂꯧꯍꯜꯂꯣꯅ ꯍꯥꯏꯒꯦ ꯇꯧꯕꯅꯦꯕ ꯑꯩ ꯂꯥꯛꯇ꯭ꯔꯤ ꯐꯥꯎꯕꯗ ꯀꯣ
ꯑꯥ ꯅꯨꯡ ꯀꯥꯎꯕꯣꯏꯗꯣ ꯂꯥꯛꯇ꯭ꯔꯤꯖꯥꯠꯂꯣ
ꯈꯩꯗꯦ ꯀꯣꯜꯁꯨ ꯇꯧꯔꯛꯇ꯭ꯔꯦ ꯑꯃꯔꯛ
ꯄꯩꯁꯥ ꯄꯤꯅꯤꯡꯉꯥꯏ ꯂꯩꯕꯒꯤ ꯂꯣꯠ ꯈꯔꯖꯥꯠꯂ
ꯈꯪꯗꯦ ꯑꯃꯨꯛ ꯂꯥꯛꯑꯦꯅꯁꯨ ꯀꯣꯜꯁꯨ ꯇꯧꯔꯛꯇꯦ ꯅꯍꯥꯟꯗꯤ ꯃꯣꯏ ꯂꯥꯛꯔꯗꯤꯀꯣ ꯑꯗꯨꯃꯥꯏꯅ ꯇꯧ ꯇꯧꯕꯤꯌꯨ ꯑꯗꯨꯝ ꯇꯧꯕꯤꯌꯨ ꯇꯧꯕꯤꯌꯨꯅ ꯃꯣꯏꯗꯣ ꯎꯝ ꯍꯥꯀꯠꯆꯕꯒꯤꯒꯨꯝꯕ ꯑꯗꯨ ꯍꯤꯗꯥꯛ ꯂꯧꯕꯤꯌꯣ ꯄꯩꯁꯥ ꯍꯥꯟꯅ ꯄꯤꯒꯦ ꯑꯗꯨꯃꯥꯏꯅ ꯌꯥꯝ ꯍꯥꯏꯕꯅꯤ ꯀꯣꯜꯒꯦꯠ ꯂꯩꯕꯤꯌꯨ ꯁꯕꯣꯟ ꯂꯩꯕꯤꯌꯣ ꯑꯗꯨꯃꯥꯏꯅ ꯍꯥꯏꯕꯅꯦ ꯃꯣꯏ ꯄꯩꯁꯥ ꯊꯥꯔꯛꯇ꯭ꯔꯁꯨ ꯑꯩ ꯄꯩꯁꯥ ꯍꯥꯟꯅ ꯄꯤꯔꯒ ꯑꯗꯨꯝ ꯃꯔꯛ ꯃꯔꯛꯇ ꯂꯩꯕꯤꯔꯤꯕꯅꯤ
ꯐꯖꯅ ꯇꯨꯝꯗꯕꯒꯤ ꯑꯣꯟꯊꯣꯛꯅ ꯇꯟꯈ꯭ꯔꯦꯅ ꯎꯝ
ꯍꯥ ꯕꯣꯜ ꯌꯦꯡꯕ꯭ꯔꯕ ꯕꯣꯜ ꯌꯦꯡꯕ꯭ꯔꯥ
ꯑꯩꯅ ꯇꯨꯝꯃꯨ ꯍꯥꯏꯔ ꯇꯨꯝꯒꯅꯤ ꯇꯨꯝꯒꯅꯤ ꯍꯥꯏꯔꯔꯣꯏ ꯚꯣꯏꯁ ꯀꯣꯜꯗꯨ ꯊꯝꯃ ꯕꯣꯜ ꯌꯦꯡꯔꯒ ꯂꯩꯕ ꯖꯥꯠꯅꯤ ꯅꯪ
ꯉꯥꯛꯇꯪ ꯉꯠꯇꯅꯤ
ꯅꯪ ꯅꯪ ꯂꯝ ꯍꯦꯜꯂꯤ ꯅꯨꯡꯗꯥꯡꯒꯤ ꯀ꯭ꯔꯤꯝꯇꯁꯨ ꯂꯩꯇ꯭ꯔꯦꯀꯣ
ꯀꯔꯤꯔꯥ ꯋꯥꯊꯤ ꯋꯥꯔꯦꯝ ꯇꯩ ꯋꯥꯊꯤ ꯋꯥꯔꯦꯝ ꯇꯧ
ꯑꯗꯣ ꯉꯁꯤ ꯂꯧ ꯂꯧꯗꯣ ꯇꯥꯕ꯭ꯔꯣ
ꯎꯝ
ꯍꯥ ꯂꯧꯗꯣ ꯉꯁꯤ ꯂꯣꯏꯔꯗꯤ ꯉꯁꯤ ꯂꯣꯏꯔꯗꯤ ꯀꯔꯤ ꯁꯥ ꯆꯥꯗꯣꯏꯅꯣ
ꯂꯣꯛ ꯂꯩꯕꯒꯤ ꯑꯩꯈꯣꯏ ꯉꯁꯤ ꯆꯥꯔꯒ ꯂꯣꯏꯔꯦ ꯌꯦꯜꯂꯥꯕ ꯑꯅꯤ ꯌꯦꯜꯂꯥꯕ ꯑꯅꯤ ꯇꯧꯈꯔ꯭ꯗꯨꯗꯤ
ꯑꯗꯨꯗꯤ ꯊꯕꯛ ꯁꯨꯕꯒꯤꯅꯤꯅ ꯑꯗꯨ ꯅꯪꯁꯨ ꯅꯄꯥꯒ ꯆꯠꯃꯤꯟꯅꯔꯣꯅ